ꯍꯣ ꯍꯜꯂꯣ
ꯑꯣ ꯀꯥꯡꯅ ꯆꯤꯛꯕꯅ ꯁꯤꯔꯦ ꯑꯩ꯫
ꯅꯪꯒꯤ ꯀꯥꯡꯁꯨ ꯌꯥꯗꯦꯗ꯫
ꯎꯝ ꯑꯩꯗꯣ ꯌꯨꯝ ꯃꯊꯛꯇ ꯂꯩꯕ ꯑꯗꯨꯒꯤꯅꯦꯕ ꯀꯥꯡꯗꯣ ꯌꯥꯝꯃꯦꯕ꯫
ꯌꯨꯝ ꯃꯊꯛꯇ ꯍꯥꯏꯗꯤ ꯇꯦꯔꯦꯁꯔꯣ?
ꯎꯝ
ꯑꯣ
ꯃꯝꯁꯨ ꯃꯝꯕꯀꯣ ꯑꯁꯤ ꯂꯩꯌꯦ ꯍꯥ
ꯒꯨꯨꯖꯤꯜꯂꯥ ꯄꯥꯏ ꯌꯥꯗ꯭ꯔꯣ
ꯑꯗꯣ ꯄꯥꯏ ꯄꯥꯏꯍꯧꯗ꯭ꯔꯦꯅꯦ ꯍꯌꯦꯡ ꯑꯣꯏꯅ ꯄꯥꯏꯔꯛꯀꯦꯅꯦ
ꯍꯌꯦꯡꯅꯦꯕ
ꯑꯥ ꯉꯥꯁꯤꯒꯤꯗꯤ ꯈꯥꯡꯉꯒꯦ ꯀꯥꯡꯅ ꯆꯤꯛꯄꯁꯤꯗꯤ ꯁꯤꯗꯤ ꯑꯗꯨꯝ ꯀꯔꯤ ꯍꯥꯏꯁꯤꯔꯥ ꯈꯥꯡꯉꯒꯦꯕ
ꯎꯝ ꯊꯨꯟꯗꯣ ꯍꯌꯦꯡ ꯍꯧꯒꯠꯄꯗ ꯂꯣꯏ ꯄꯣꯝ ꯂꯩꯅꯤꯀꯣ
ꯄꯣꯝꯃꯥꯕ꯭ꯔꯥ ꯈꯪꯗꯦ ꯄꯣꯝꯃꯥꯕ꯭ꯔꯥ ꯈꯪꯗ꯭ꯔꯦꯗ ꯑꯩ
ꯅꯪꯒꯤ ꯏꯟꯇ꯭ꯔꯔꯦꯁꯇꯗꯤ ꯃꯤ ꯊꯨꯟ ꯆꯥꯎꯅꯤꯡꯕꯁꯤꯡꯗꯤ ꯂꯩꯍꯟꯕ ꯌꯥꯏꯅ
ꯑꯁ ꯅꯪꯁꯤꯁꯨ ꯅꯪꯁꯨ ꯆꯥꯎꯍꯟꯅꯤꯡꯔꯗꯤ ꯂꯥꯛꯑꯣꯅꯦ
ꯑ ꯑꯩꯗꯤ ꯇꯧꯅꯤꯡꯗꯦ ꯑꯩꯗꯤ ꯅꯨꯄꯥꯅꯤ ꯑꯩꯗꯤ ꯅꯨꯄꯥꯅ ꯊꯨꯟ ꯆꯥꯎ ꯌꯗꯦꯍꯦ ꯑꯦ
ꯁꯦꯡꯕ
ꯅꯨꯄꯤꯁꯤꯡ ꯖꯤꯝ ꯆꯠꯄ ꯂꯩꯕꯁꯤꯡꯗꯣ ꯊꯨꯟ ꯆꯥꯎꯍꯥꯟꯕꯒꯤ ꯑꯗꯨ ꯀꯧꯈ꯭ꯔꯣ ꯐ꯭ꯔꯤ ꯐ꯭ꯔꯤ ꯑꯦꯟ ꯀꯣꯔꯁ ꯐ꯭ꯔꯤ ꯑꯣꯐ ꯀꯣꯔꯁ ꯍꯥꯏꯅ
ꯅꯪꯁꯨ ꯊꯨꯟ ꯆꯥꯎꯊꯣꯔꯥꯗꯤ ꯅꯨꯄꯤ ꯃꯥꯂꯅꯤ
ꯁꯝꯒꯥ ꯈꯔ ꯁꯥꯡꯍꯟꯕꯀꯣ
ꯑꯪ ꯅꯨꯄꯥꯗꯤ ꯊꯨꯟ ꯂꯩꯇꯕꯅꯦꯕ
ꯎꯝ ꯂꯩꯕ ꯂꯩꯕꯅ ꯐꯖꯕ꯭ꯔꯣ ꯂꯩꯇꯕꯅ ꯐꯖꯕ꯭ꯔꯣꯅꯦ ꯑꯗꯨꯗꯤ
ꯑꯦ ꯂꯩꯇꯕꯅ ꯐꯖꯕꯅꯤ ꯅꯨꯄꯥꯗꯤ ꯑ ꯊꯨꯟ ꯂꯩꯔꯗꯤ ꯀꯗꯥꯏꯗꯒꯤ
ꯅꯨꯄꯤ ꯃꯜꯂꯥꯅꯤ
ꯂꯩꯕꯁꯨ ꯐꯖꯕ ꯂꯩꯕꯅꯦꯍꯦ
ꯎꯝ
ꯐꯤꯒꯔ ꯇꯥꯔꯒꯥ ꯀꯣ ꯁꯦꯁ
ꯑꯗꯨ ꯈꯣꯡꯒ꯭ꯔꯥꯎ ꯁꯦꯠꯄꯗꯣ ꯐꯖꯗꯦꯗꯅ
ꯎꯝ ꯑꯗꯨꯗꯤ ꯃꯥꯒꯤ ꯃꯥꯒꯤ ꯈꯣꯡꯒ꯭ꯔꯥꯎ ꯒꯤ ꯀꯔꯤ ꯍꯥꯏꯁꯤꯔꯥ ꯈꯨꯠꯁꯦꯠꯇ ꯂꯩꯌꯦꯗ ꯎ ꯊꯣꯛꯇꯕꯁꯨ ꯂꯩꯕꯅꯦꯕ ꯆꯥꯎꯔꯒꯥꯀꯣ ꯐꯖꯅ ꯀꯩ ꯍꯥꯏꯁꯤꯔꯥ ꯈꯣꯡꯒ꯭ꯔꯥꯎꯗꯣ ꯇꯥꯏꯠ ꯇꯧꯔꯗꯤ ꯎꯑꯦ ꯍꯟꯗꯛꯇꯤ
ꯑꯗꯣ ꯇꯥꯏꯇꯗꯨ ꯍꯥꯏꯗꯤ ꯄꯥꯝꯗꯦꯗꯥ
ꯑꯩꯁꯨ ꯇꯜꯂꯦ ꯀꯥꯏꯗꯒꯤ ꯐꯣꯔꯃꯦꯜ ꯄꯦꯟ ꯂꯩꯅꯀꯣ ꯑꯣ ꯐꯣꯔꯃꯦꯜꯗꯤ ꯐꯣꯔꯃꯦꯜ ꯑꯗꯨꯕꯨ ꯀꯩ ꯍꯥꯏꯁꯤꯔꯥ ꯇꯤ ꯁꯥꯔꯠ ꯀꯣꯂꯔ ꯇꯤ ꯁꯥꯔꯠ ꯀꯨꯝꯕꯥ ꯂꯩꯌꯦꯅꯀꯣ ꯑꯗꯨꯗꯣ ꯀꯩ ꯍꯥꯏꯁꯤꯔꯣ ꯄꯨꯔꯥ ꯕꯣꯗꯤꯗ ꯄꯨꯔꯥ ꯑꯦꯇꯦꯁ ꯇꯧꯔꯒ ꯇꯞ ꯇꯞ ꯅꯞꯄꯗꯨꯗꯤ ꯑꯩꯗꯤ ꯑꯦ ꯅꯃꯥꯏ ꯇꯥꯏ ꯎꯝ
ꯑꯗꯨꯅꯦ ꯑꯩꯁꯨ ꯄꯥꯝꯗꯦ ꯑꯗꯣ
ꯑꯩꯗꯤ ꯑꯗꯨꯝ ꯐꯤꯔꯣꯟ ꯁꯦꯠꯄꯗ ꯂꯨꯁ ꯐꯤꯠꯅ ꯐꯩꯌꯦꯕ ꯑꯩꯗꯤ ꯑꯩꯒꯤ ꯀꯝꯐꯣꯔꯇꯦꯕꯜ ꯑꯣꯏꯕ ꯇꯥꯏꯞꯇꯨꯗꯤ ꯀꯥꯏꯗꯩ
ꯑꯩꯁꯨꯅꯦ ꯑꯗꯨꯝ ꯐꯨꯔꯤꯠ ꯑꯣꯏꯔꯣ ꯈꯣꯡꯒ꯭ꯔꯎ ꯑꯣꯏꯔꯣ ꯍꯥꯞꯄ ꯀꯥꯟꯗ ꯏꯀꯣꯝ ꯀꯣꯝꯅ ꯍꯥꯞꯄꯗꯣ
ꯎꯝ
ꯑꯗꯨꯅ ꯅꯨꯡꯉꯥꯏꯌꯦꯕ
ꯈꯨꯉꯨꯞꯄꯨꯗꯤ ꯍꯣ ꯍꯪꯀꯞ ꯨꯗꯤ ꯍꯪꯀꯞ ꯃꯅꯤꯕꯣ
ꯎꯝ
ꯈꯨꯡꯎꯞ ꯆꯥꯎꯥꯔꯗꯤ ꯐꯖꯔꯅꯤ
ꯈꯣꯡꯒ꯭ꯔꯥꯎꯁꯤꯅꯅꯦ ꯑꯃꯨꯛꯀ ꯆꯤꯛꯂꯗꯤ ꯍꯥꯞꯅꯤꯡꯗꯕꯁꯦ
ꯑꯥ
ꯈꯣꯡꯒ꯭ꯔꯥꯎꯁꯦ ꯑꯩꯗꯤ ꯆꯤꯟꯕ ꯁꯨꯛ ꯍꯥꯞ ꯍꯥꯞꯇꯦꯕ ꯅꯛꯄ ꯍꯥꯞꯇꯦꯕ
ꯑꯩꯖꯨꯅꯦ
ꯐꯣꯔꯃꯦꯜ ꯐꯣꯔꯃꯦꯜ ꯉꯥꯛꯇꯅꯦꯕ
ꯎꯝ ꯏꯁꯄꯣꯔꯠ ꯄꯦꯟ ꯁꯣꯔꯠ ꯄꯦꯟ ꯁꯨꯅꯦ ꯕꯣꯜ ꯒꯨꯝꯕ ꯁꯅꯕꯀꯣ ꯕꯣꯜ ꯒꯨꯝꯕꯥ ꯁꯟꯅꯥꯕ ꯆꯠꯄ ꯀꯥꯟꯗꯁꯨ ꯐꯨꯔꯤꯠꯇꯣ ꯇꯥꯏꯠ ꯇꯧꯔꯗꯤ ꯍꯩꯅꯗꯦꯕ ꯍꯨꯃꯥꯡ ꯑꯃ ꯊꯣꯛꯂꯤ ꯅꯞꯄꯤꯅꯀꯣ
ꯎꯝ ꯃꯥꯟꯅꯦ
ꯑꯗꯨꯒꯤ ꯇꯜꯂꯦꯕ
ꯄꯨꯡ ꯀꯌꯥꯗ ꯇꯨꯝꯗꯣꯏꯅꯣ ꯅꯪꯗꯤ
ꯑꯩꯗꯤꯅꯦ ꯇꯨꯝꯗꯧ ꯃꯟꯗꯔ꯭ꯦ ꯑꯩꯌꯥ ꯃꯈꯣꯏꯁꯨ ꯉꯁꯤ ꯕꯣꯜ ꯌꯦꯡꯅꯤ ꯍꯥꯏꯅ ꯈꯔꯥ ꯁꯤꯡꯖꯨ ꯁꯦꯝꯃꯥꯒ ꯕꯣꯜ ꯉꯥꯏꯔꯒꯨꯝꯅ ꯂꯩꯁꯦ ꯍꯥꯏꯌꯦ ꯉꯥꯁꯤꯗꯤ ꯍꯨꯝ ꯍꯨꯝ
ꯁꯤꯡꯖꯨ ꯁꯦꯝꯃꯥꯒ
ꯎꯝ
ꯏꯁꯤ ꯌꯥꯝ ꯅꯨꯡꯉꯥꯏꯔꯤꯅ ꯅꯣꯏꯗꯤ
ꯇꯨ ꯊꯥꯔꯇꯤꯗ ꯂꯩꯌꯦꯕ
ꯎꯝ
ꯑꯗꯨ ꯇꯨ ꯊꯥꯔꯇꯤ ꯂꯣꯏꯔꯒ ꯐꯥꯏꯚ ꯊꯥꯔꯇꯤ ꯁꯨꯝꯒ ꯌꯦꯡꯅꯤꯕ
ꯎꯝ ꯌꯥꯝ ꯅꯨꯡꯉꯥꯏꯌꯦꯀꯣ
ꯎꯝ ꯌꯦꯡꯉꯦ ꯆꯔ ꯆꯠꯂꯣꯅ
ꯏ
ꯎꯝ ꯍꯨꯝ
ꯁꯤꯡꯖꯨꯒ ꯁꯦꯝꯃꯒ ꯌꯦꯡ ꯉꯝꯗꯣꯏꯅꯤꯅꯦ ꯅꯣꯏꯁꯦ
ꯉꯁꯤꯅ ꯐꯤꯔꯋꯦꯜ ꯐꯦꯔꯋꯦꯜꯒꯤ ꯑꯣꯏꯕꯀꯣ ꯏꯌꯥꯝꯕꯒꯤꯁꯨ ꯑꯩꯈꯣꯏ ꯕ꯭ꯔꯗꯔ ꯑꯃꯒꯤꯀꯣ ꯃꯥ ꯑꯃꯨꯛꯀ ꯗꯦꯠ ꯊꯥꯔꯇꯤꯗ ꯆꯤꯟꯅꯥꯏ ꯑꯃ ꯆꯪꯈꯔꯅꯤꯕꯥ
ꯎꯝ
ꯃꯥꯅ ꯑꯣꯐꯥꯔ ꯇꯧꯔꯤꯅꯤ
ꯑꯣ
ꯅꯍꯥꯟꯗꯣ ꯅꯍꯥꯟ ꯗꯦꯠ ꯀꯌꯥꯔꯥ ꯗꯦꯠ ꯇ꯭ꯋꯦꯟꯇꯤ ꯊ꯭ꯔꯤꯗꯔꯥ ꯑꯣ ꯇ꯭ꯋꯦꯟꯇꯤ ꯊ꯭ꯔꯤ ꯇ꯭ꯋꯦꯟꯇꯤ ꯐꯣꯔꯗ ꯑꯗꯨ ꯅꯨꯃꯤꯠꯇꯨ ꯕꯔꯕꯤꯀꯤꯌꯨ꯭ꯃꯥ ꯆꯥꯛꯑꯦ ꯑꯈꫭꯏ
ꯎꯝ
ꯔꯅꯥꯎꯗꯣ ꯈꯣꯏ ꯄꯣꯠ ꯄꫭꯔꯇꯨꯒꯜ ꯊꯣꯛꯄ ꯈꯨꯗꯤꯡ ꯑꯗꯨꯝ ꯆꯥꯏ ꯑꯈꫭꯏ
ꯎꯝ ꯌꯥ ꯌꯥꯝ ꯏꯟꯇꯔꯦꯁ ꯂꯩꯕꯗꯣ
ꯎꯝ ꯎ
ꯅꯪꯗꯤ ꯀꯔꯝꯕꯒꯤ ꯃꯤ ꯁꯞꯄꯣꯔꯠ ꯇꯧꯕ꯭ꯔꯣ
ꯑꯩꯔꫭ
ꯎꯝ
ꯑꯩꯗꯤ ꯔꯅꯥꯜꯗꯣ ꯁꯄꫭꯠ ꯇꯧꯋꯦ ꯇꯥꯕ꯭ꯔꯣ
ꯎꯝ
ꯔꫭꯅꯥꯜꯗꯣ ꯑꯗꯨꯝ ꯁꯞꯄꯣꯔꯠ ꯇꯧꯋꯦ ꯅꯪꯗꯤ ꯃꯤꯁꯤꯅꯤ ꯍꯥꯏꯗ
ꯑꯩ ꯌꯦ ꯌꯨ ꯌꯨ ꯌꯨ ꯌꯨ ꯌꯨ ꯌꯎ ꯌꯧ ꯀꯔꯤꯔꯣ
ꯐꯤ ꯃꯆꯥ ꯑꯃ ꯄꯥꯏ ꯌꯥꯗ꯭ꯔꯣ ꯐꯤ ꯑꯃ ꯄꯥꯏꯔꯒ ꯀꯟꯕꯥ ꯌꯥꯗ꯭ꯔꯣ
ꯑꯗꯣ ꯋꯥꯔꯤꯁꯥꯅ ꯅꯥꯔꯗꯤꯀꯣ ꯑꯩ ꯈꯨꯠꯇꯨ ꯇꯨꯃꯤꯟꯅꯥ ꯂꯩꯕ ꯍꯩꯇꯕ
ꯍꯨꯝ
ꯑꯗꯨ ꯀꯔꯤ ꯀꯔꯤꯅꯣ ꯈꯪꯗꯦ ꯈꯨꯠꯇꯣ ꯄꯥꯡꯂꯦꯡ ꯂꯦꯡꯒꯅꯦꯕ ꯑꯗꯨꯒꯤ ꯀꯩꯅꯣꯝꯃ ꯊꯦꯡꯕ
ꯀꯩꯅꯣ ꯇꯧ ꯑꯗꯨꯗꯤ ꯋꯥꯔꯤ ꯐꯣꯟ ꯁꯅꯥꯕꯒꯨꯝꯕ ꯑꯣꯏꯔꯗꯤ ꯍꯤꯡꯒꯣꯜꯗꯥ ꯆꯪꯉꯥꯒ ꯅꯥꯄꯤꯗꯨ ꯐꯣꯏꯌꯣ
ꯎꯝꯝ
ꯅꯠꯇ꯭ꯔꯣ
ꯑꯁ ꯇꯤꯂꯥꯏ ꯈꯨꯝꯕꯤ ꯊꯦꯡꯒꯦ ꯇꯧꯋꯦ
ꯎꯝ ꯆꯦꯛꯁꯤꯜꯂꯣꯍ‌ꯦ ꯇꯨꯝꯕ ꯌꯥꯗꯅꯀꯣ
ꯑꯁ ꯑꯩ ꯇꯜꯂꯤꯆꫭ ꯀꯥꯡꯅ ꯆꯤꯛꯄꯒꯤ ꯍꯥꯒꯠꯆꯥꯔꯉꯩꯁꯤꯗ ꯑꯃꯨꯛꯀ ꯍꯥꯒꯠꯆꯔꯛꯑꯗꯤ ꯁꯤꯔꯅꯤ ꯑꯩ
ꯀꯥꯡꯁꯨ ꯆꯤꯛꯑꯀꯥꯟꯗ ꯍꯥꯒꯠꯆꯕꯁꯨ ꯌꯥꯎꯕꯅꯦ
ꯎꯝ
ꯀꯥꯡ ꯄꯤꯇ꯭ꯔꯨ ꯄꯤꯇ꯭ꯔꯨꯄꯤꯛꯄꯗꯣ ꯚꯦꯝꯕꯨꯨꯒꯤꯗꯣ
ꯎꯝ
ꯑꯗꯨꯗꯥ ꯌꯥꯝ ꯂꯩꯒꯜꯕꯅ‌ꯦ ꯈꯨꯟꯗꯗꯤ ꯌꯥꯝ ꯂꯩꯒꯟꯕꯅ‌ꯦ
ꯑꯗꯨꯅ ꯑꯣ ꯑꯥ ꯉꯥꯏꯍꯥꯛ ꯂꯩꯔꯗꯤ ꯑꯩꯗꯤ ꯇꯨꯝꯃꯅꯤ
ꯑꯣ ꯀꯥꯟꯅ ꯀꯟꯅꯥ ꯇꯨꯝꯕ꯭ꯔꯣ
ꯑꯩꯗꯤ ꯏꯕꯣꯛꯀꯇꯨꯝꯃꯦ
ꯑꯣ ꯐꯩꯀꫭ
ꯏꯕꯣꯛ ꯈꫭꯏ ꯌꯨꯝꯗꯁꯨ ꯂꯩꯌꯦ ꯑꯩꯗꯤ
ꯅꯪꯒꯤ ꯃꯤꯡꯗꯣ ꯀꯔꯤ ꯍꯥꯏꯕ꯭ꯔꯣ ꯎꯅꯤꯁ ꯍꯥꯏꯕ꯭ꯔꯣ ꯀꯔꯤ ꯍꯥꯏꯕ꯭ꯔꯣ
ꯄꯟꯕ ꯌꯥꯕ꯭ꯔꯣꯅꯦ ꯍꯧꯖꯤꯛ
ꯌꯥꯏꯗ ꯅꯪꯒꯤ ꯃꯤꯡ ꯁꯦꯝꯕ ꯅꯠꯇꯕꯗꯨ ꯃꯅꯤꯛ ꯅꯦꯝꯗꯨꯕꯨ ꯃꯤꯡ ꯑꯁꯦꯡꯕꯗꯤ ꯑꯣ ꯅꯪꯁꯦ ꯄꯪꯈ꯭ꯔꯦꯒꯣꯒꯣꯀꯣ
ꯅꯤꯛ ꯅ‌ꯦꯝ ꯅꯠꯇ꯭ꯔꯣ ꯎꯝ ꯑꯩꯔꯤ ꯀꯥꯎꯔꯕ
ꯑꯅꯤ ꯑꯅꯤ ꯂꯩ ꯑꯩꯒꯤꯅꯦ
ꯑꯣ ꯑꯁ ꯑꯩꯕꯨ ꯀꯥꯎ ꯂꯩꯔꯦ ꯃꯊꯛꯇ ꯅꯪꯒꯤ ꯍꯌꯦꯡ ꯏꯗꯤ ꯂꯩꯒꯗ꯭ꯔꯣ ꯌꯨꯝꯅ
ꯍꯥꯥ
ꯍꯌꯦꯡꯗꯤ ꯂꯩꯒꯗꯔꫭ ꯌꯨꯝꯗ
ꯂꯩꯒꯅꯤ ꯍꯌꯦꯡꯕꯤ ꯁꯟꯗꯦꯅꯦ ꯀꯗꯥꯏ ꯆꯠꯀꯦꯔꯣ
ꯂꯩꯗꯅ ꯅꯃꯟꯅꯕꯤ ꯑꯩꯈꯣꯑꯃꯨꯛ ꯀꯣꯏꯕ ꯆꯠꯄ ꯂꯩꯌꯦꯅ ꯑꯗꯨꯅꯤꯗ ꯉꯥꯁꯤꯒꯤ ꯈꯪꯗ꯭ꫪ‌ꯦꯗ
ꯍꯌꯦꯡ ꯑꯌꯨꯛꯇ ꯂꯥꯛꯀꯅꯤꯀꯣ
ꯀ꯭ꯔꯤꯔ‌ꯣ
ꯕꫭꯜ
ꯎꯝ ꯐꯥꯏꯚ ꯊꯥꯔꯇꯤ ꯐꯥꯏꯚ ꯊꯥꯔꯇꯤ ꯉꯥꯏꯗꯕꯅꯦ ꯍꯧꯖꯤꯛ ꯍꯧꯖꯤꯛꯇꯤꯒꯤ
ꯏꯁ ꯍꯧꯖꯤꯛꯇꯤꯒꯤ
ꯎꯝ
ꯍꯧꯖꯤꯛꯇꯩ ꯉꯥꯏꯔ ꯀ꯭ꯔꯤ ꯀꯅꯥꯅꯗꫭꯏꯕ ꯇꯨꯝꯃꯒ ꯉꯟꯅ ꯍꯧꯒꯠꯂꯣ
ꯑꯦ ꯍꯧꯖꯤꯛ ꯇꯨꯌꯦꯞ ꯇꯨ ꯊꯥꯔꯇꯤꯗ ꯌꯦꯡꯅꯦꯕ ꯑꯩꯈꯣꯏ ꯒꯦꯝ ꯑꯦ ꯀꯔꯤ ꯀꯔꯤꫪ ꯅꯥꯟꯅꫪꯒ ꯑꯆꯥꯄꯣꯠ ꯆꯥꯔꯒ ꯉꯥꯏꯗꯣꯏꯅꯦꯕ ꯂꯦꯜꯂꯒ ꯃꯦꯃꯣꯔꯤꯗꫭ ꯃꯦꯃꯣꯔꯤꯗꫭ
ꯎꯝ ꯌꯥꯝꯅꯨꯉꯥꯏꯀꯣ ꯅꫭꯏꯗꯤ
ꯎꯝ ꯈꯔ ꯅꯨꯡꯉꯥꯏꯔꯒꯦ ꯏꯃꯥꯟꯅꯕ ꯅꯠꯇꯦ ꯏꯌꯥꯝꯕꯁꯤꯡꯅꯦ ꯑꯩ ꯕ꯭ꯔꯗꯔ ꯉꯥꯛꯇꯅꯤ
ꯅꯪꯅ ꯈꯋꯥꯏꯗꯒꯤ ꯑꯉꯥꯡꯅꯤ
ꯍꯝ ꯅꯇꯦ ꯑꯩꯈꯣꯏ ꯎꯝ ꯑꯩꯅ ꯈ꯭ꯋꯥꯏ ꯑꯉꯥꯡꯅꯤ
ꯎꯝ
ꯃꯣꯏꯗꯤ ꯆꯍꯤ ꯊꯥꯔꯇꯤ ꯑꯃꯗꯗꯤ ꯊꯥꯔꯇꯤ ꯐꯥꯏꯚ ꯍꯦꯜꯂꯦ ꯍꯧꯖꯤꯛ ꯐꯦꯔꯋ‌ꯦꯜ ꯄꯤꯗꯧꯗꫭ ꯑꯗꯨꯒ ꯑꯃꯗꯨꯅ ꯑꯩꯒꯤ ꯔ‌ꯦꯜ ꯕ꯭ꯔꯥꯗꯔꯗꯣ ꯇ꯭ꯋꯦꯟꯇꯤ ꯁꯚꯦꯟꯅ ꯑꯃꯅ ꯇ꯭ꯋꯦꯟꯇꯤ ꯁꯤꯛꯁꯂ ꯑꫭꯏꯕꯅꯤ
ꯎꯝ ꯑꯗꯨꯗꯤ ꯄꯥꯈꯥꯡ ꯁꯔꯤ ꯉꯥꯇꯅꯤꯅ‌ꯦ
ꯑꯃꯈꯇꯪꯅꯦ ꯃꯈꯜ ꯃꯔꯤꯗꯤ ꯀꯔꯤꯔꯣꯍꯦ ꯇꯣꯏꯟꯇꯤ ꯁꯕꯦꯟ ꯇꯣꯏꯟꯇꯤ ꯁꯤꯛꯁꯄꯨ ꯀꯔꯤ ꯅꯪꯁꯤ ꯂꯣꯏꯔꯒ ꯇꯨꯝꯈ꯭ꯔꯒꯦꯔꯣ ꯀꯨꯝꯔꯒꯦꯔꯣ ꯌꯨꯝꯗ
ꯉꯍꯥꯛ ꯂꯩꯔꯗꯤ
ꯑꯣ ꯃꯦꯁꯦꯁ ꯈꯔ ꯊꯥꯅꯕ ꯌꯥꯏꯅ ꯅꯪ ꯇꯨꯝꯗꯤ ꯐꯥꯎ
ꯅꯪꯅ ꯌꯥꯔꯗꯤ ꯍꯥꯏꯕ
ꯀꯔꯤ ꯍꯥꯏꯕ
ꯅꯪ ꯇꯨꯝꯗꯔ꯭ꯤ ꯐꯥꯎ ꯃꯦꯁꯦꯁꯀꯨꯝꯕꯗꯤ ꯊꯥꯅꯕ ꯌꯥꯏꯅ ꯉꯥꯏꯍꯥꯛ ꯍꯥꯏꯕ ꯇꯥꯕꯔꯣ ꯍꯜꯂꯣ ꯍꯜꯂꯣ ꯍꯜꯂꯣ